ꯍꯜꯂꯣ
ꯑꯥ ꯀꯩꯗꯧꯔꯤꯒꯦ
ꯎꯝ ꯌꯥꯝ ꯀꯩꯗꯧꯔꯤꯒꯦ
ꯑꯩꯁꯨ ꯀꯩꯁꯨ ꯑꯩꯁꯨ ꯀꯩꯁꯨ ꯇꯧꯗ‌ꯦꯗ ꯑꯗꯨꯝ ꯍꯤꯞꯄꯤꯌꯦ ꯐꯃꯨꯡꯗ
ꯑꯣ ꯀꯨꯏꯅ ꯂꯩꯔꯒ ꯄꯥꯏꯈꯠꯂꯍꯤ ꯌꯥꯝ ꯆꯤꯟꯕ ꯃꯥꯜꯂꯦ
ꯍ‌ꯦꯏ ꯑꯩꯅ ꯀꯩꯅꯣ ꯃꯤꯡꯗꯣ ꯇꯣꯉꯥꯟꯅ ꯂꯥꯛꯄ
ꯎꯝ
ꯌ‌ꯦꯡꯉꯝꯗ‌ꯦ
ꯎꯝ ꯀꯩꯅꯣ ꯎꯝ ꯑꯦꯌꯥꯔꯄꯤꯁ ꯍꯥꯞꯄ꯭ꯔꯣ
ꯍꯥꯞꯄꯤꯌ‌ꯦ ꯑꯩꯒꯤ ꯑꯩꯒꯤ ꯐꯣꯟ ꯏꯁꯄꯤꯀꯔꯅꯤꯅꯦ ꯑꯩꯒꯤ ꯐꯣꯟꯗꯣ ꯈꯔ ꯕꯦꯔꯥ ꯂꯥꯛꯏꯕꯀꯣ
ꯑꯣ
ꯑꯗꯨꯒꯤꯅꯦ
ꯐꯣꯟ ꯑꯅꯧꯕ ꯂꯩꯔꯣ ꯑꯗꯨꯗꯤ
ꯍꯣꯏ ꯑꯅꯥꯕ ꯂꯥꯏꯅꯕ ꯈꯔ ꯇꯨꯝꯁꯤꯟꯗ꯭ꯔꯗꯤ ꯌꯥꯔꯣꯏ
ꯎꯝ ꯍꯧꯖꯤꯛꯇꯤ ꯀꯩꯁꯨ ꯂꯩꯥꯏꯗ꯭ꯔꯤꯕꯅꯤꯅ ꯎꯄꯥꯏ ꯂꯩꯇꯦꯅꯦ
ꯎꯝ ꯀꯩ ꯌꯦꯟꯖꯥꯡ ꯆꯥꯔꯒꯦ
ꯑꯁ ꯑꯩꯈꯣꯏꯗꯤ ꯍꯧꯖꯤꯛꯇ ꯆꯠꯇꯧꯕꯗ ꯉꯥꯏꯔꯦ ꯉꯁꯥꯏ ꯑꯌꯨꯛꯗꯒꯤ ꯑ ꯀꯩ ꯌꯦꯟꯁꯥꯡ ꯆꯥꯁꯤꯔꯅ ꯈꯟꯂꯒ ꯑꯁ ꯉꯁꯤꯗꯤ ꯁꯟꯗꯦ ꯑꯣꯏꯕꯅꯤꯅ ꯑꯍꯥꯎꯕ ꯑꯃꯇꯪꯗꯤ ꯆꯥꯁꯤꯗ ꯍꯥꯏꯅ ꯄꯣꯛꯇꯣ
ꯑꯥꯎ
ꯑꯗꯣ ꯈꯤꯛꯇꯪ ꯂꯥꯎꯔꯒ ꯆꯥꯕ
ꯍꯥꯎꯋ‌ꯦꯅꯦ
ꯃꯣꯏꯗꯤ
ꯑꯩꯈꯣꯏ ꯉꯁꯤ ꯎꯇꯤ ꯊꯣꯡꯕ ꯆꯥꯏ
ꯑꯁ ꯎꯇꯤꯅ ꯍꯦꯟꯅ ꯍꯥꯎꯕꯅꯦꯅ ꯎꯇꯤ ꯐꯖꯅ ꯊꯣꯡꯕꯗꯣ
ꯑꯥ
ꯑꯁ ꯌꯥꯝ ꯍꯥꯎꯋꯦ ꯑꯩꯗꯤ ꯑꯩꯗꯤ ꯎꯇꯤ ꯊꯣꯡꯕ ꯍꯥꯏꯗꯕ
ꯉꯁꯤꯗꯤ ꯐꯖꯅ ꯊꯣꯡꯗꯦꯗ ꯉꯁꯤꯒꯤ ꯈꯔ ꯍꯥꯥꯎꯕ ꯋꯥꯠꯂꯦ ꯑꯩꯅ ꯄꯥꯝꯕ ꯇꯥꯏꯞꯇ ꯊ‌ꯣꯡꯕꯤꯗ꯭ꯔꯦ
ꯑꯣ ꯑꯗꯨ ꯑꯩꯗꯤ ꯎꯇꯤ ꯊꯣꯡꯕꯁꯦ ꯌꯥꯝ ꯄꯥꯝꯖꯩ ꯎꯇꯤ ꯑꯩꯅ ꯑꯩꯅꯗꯤ ꯍꯥꯎꯅꯕ ꯊꯣꯡꯕ ꯍꯩꯇꯕ ꯃꯤꯅ ꯊꯣꯡꯕꯗ ꯊꯣꯡꯕ ꯍꯩꯇꯕ
ꯑ ꯑꯩꯁꯨ ꯎꯇꯤꯗꯤ ꯊꯣꯡꯕ ꯍꯩꯇꯦ ꯊꯣꯡꯗ꯭ꯔꯤ ꯑꯃꯨꯛꯐꯥꯎ
ꯑꯗꯨꯝ ꯀꯩ ꯀꯥꯏꯩꯅꯣ ꯍꯥꯞꯄꯒꯀꯣ ꯁꯤꯗ ꯁꯣꯗꯥꯒꯨꯝꯕ ꯍꯥꯞꯄꯒ ꯊꯣꯡꯕꯗꯨꯗꯤ ꯄꯨꯡꯊꯣꯡ ꯊꯣꯡꯕꯗꯨꯗꯤ ꯑꯗꯨꯝ
ꯑꯣ ꯊꯥꯎꯅ ꯈꯔ
ꯍꯣꯏ
ꯑꯗꯨꯗꯤ ꯍꯥꯎꯒꯅꯤ ꯑꯗꯨ ꯉꯁꯤꯒꯤꯗꯤ ꯍꯥꯎꯗ꯭ꯔꯦ
ꯑꯗꯨꯅꯦ ꯃꯤꯅ ꯊꯣꯡꯔꯒ ꯆꯥꯔꯤꯗꯣ ꯑꯁ ꯌꯥꯝ ꯒ꯭ꯔꯤꯟ ꯑꯣꯏꯔꯒ ꯗꯨꯒ꫰ꯌꯥꯝ ꯐꯖꯩꯌꯦ ꯃꯁꯛꯁꯨ ꯀꯣ
ꯎꯝ ꯃꯣꯏꯅ ꯑꯥ ꯂꯥꯁꯇ ꯎꯝ ꯅꯨꯀꯨꯄꯤꯅ ꯑ ꯈꯔ ꯉꯧꯔꯒ ꯍꯥꯞꯄꯗꯣ
ꯑ ꯑ ꯃꯥꯅꯦ ꯃꯥꯅꯦ
ꯑꯗꯨꯁꯨ ꯍꯥꯎꯋꯤ ꯈꯣꯏ ꯃꯥꯅ ꯉꯁꯤ ꯊꯣꯡꯕꯅꯦꯕ ꯉꯁꯤꯒꯤ ꯍꯥꯎꯇ꯭ꯔꯦꯕ ꯁꯣꯗꯥꯗꯨꯁꯨ ꯌꯥꯝ ꯍꯥꯞꯇ꯭ꯔ ꯃꯥꯜꯂꯦ ꯀꯩꯅꯣ ꯍꯪꯒꯥꯝ ꯍꯪꯒꯥꯝꯅ ꯊꯣꯡꯕ ꯇꯥꯏꯞꯇ ꯀꯣꯕꯤꯅ ꯊꯣꯡꯕ ꯇꯥꯏꯞꯇ ꯇꯧꯋꯦ ꯃꯍꯥꯎꯗꯣ
ꯑꯣ ꯑꯣ ꯑꯗꯣ ꯑꯩ ꯑꯩꯁꯨ ꯍꯥꯟꯅ ꯑ ꯑꯣꯇꯤ ꯊꯣꯡꯕꯗꯗꯤꯅꯦ ꯌꯥꯝꯅ ꯒ꯭ꯔꯤꯟ ꯑꯣꯏ ꯒ꯭ꯔꯤꯟ ꯑꯣꯏꯅ ꯊꯣꯛꯅꯕꯅ ꯑꯩꯅ ꯄꯄꯥꯌꯥ ꯂꯤꯐꯇꯣ ꯍꯥꯞꯄ
ꯑꯥ
ꯑꯗꯨꯗ ꯈꯥ ꯃꯟꯗꯅ ꯆꯥꯕ ꯌꯥꯗꯅ
ꯎꯝ
ꯗꯣꯛꯈ꯭ꯔꯦ
ꯀꯩꯅꯣꯒꯤ ꯌꯦꯟꯗꯦꯝꯒꯤ ꯃꯅꯥꯁꯨ ꯍꯥꯞꯄ ꯌꯥꯏꯅ
ꯍꯣꯏ ꯍꯥꯞꯄꯦꯕꯨ
ꯑꯦ ꯌꯦꯟꯗꯦꯝ ꯅꯠꯇꯕ ꯄꯥꯟ ꯃꯅꯥ ꯍꯥꯏꯕ
ꯄꯥꯟ ꯃꯅꯥꯗꯀꯣ ꯑꯩꯅ ꯑꯗꯣ ꯍꯥꯞꯇꯕꯤꯗ ꯃꯤꯅ ꯃꯨꯛꯕꯥꯡ ꯃꯨꯛꯕꯥꯡ ꯇꯧꯕ ꯃꯇꯝꯗ ꯎꯝ ꯑꯋꯥꯊꯄꯤꯒꯤ ꯃꯅꯥ ꯌꯥꯝ ꯆꯥꯅꯕꯗꯣ
ꯎꯝ
ꯑꯗꯨ ꯇꯣꯉꯥꯟꯅ ꯂꯩꯕ ꯃꯥꯜꯂꯦꯕ ꯑꯩꯗꯤ ꯑꯗꯨ ꯆꯥꯕ ꯌꯥꯕ ꯑꯣꯏꯔꯝꯅꯤ ꯍꯥꯏꯅ ꯑꯩꯅ ꯄꯄꯥꯌꯥ ꯌꯥꯂꯤꯞꯇꯣ ꯍꯥꯞ ꯕ ꯎꯇꯤꯗꯨꯗ ꯑꯗꯨꯗ ꯈꯥꯃꯟꯗꯅ ꯆꯥꯕ ꯌꯥꯗ꯭ꯔꯦ
ꯌꯥꯝ ꯄꯄꯥꯌꯥ ꯌꯥꯅꯤꯀꯣ ꯊꯕꯤꯁꯨ ꯅꯠꯇꯦꯀꯣ ꯊꯕꯤꯁꯨ ꯅꯠꯇꯦ
ꯑꯩꯕꯨ ꯌꯥꯝ ꯅꯣꯛꯅꯔꯤꯅꯦ ꯑꯩꯕꯨ ꯑꯩꯅ ꯄꯄꯥꯌꯥ ꯂꯤꯞ ꯍꯥꯞꯕꯒ ꯎꯠꯇꯤ ꯊꯣꯡꯉꯦ ꯍꯥꯏꯕꯒꯤ ꯑꯁ ꯆꯥꯕ ꯌꯥꯔꯝꯃꯔꯣꯏ ꯍꯥꯏꯅꯀꯣ
ꯎꯝ
ꯑꯗꯨ ꯀꯩꯇꯧꯔꯤ ꯑꯥ ꯀꯔꯤ ꯇꯧꯔꯒ ꯂꯩꯕ ꯅꯪꯗꯤ
ꯑꯩ ꯉꯔꯥꯡꯗꯒꯤ ꯃꯩ ꯂꯥꯛꯇꯕꯗꯨꯒꯤ ꯑꯈꯣꯏ ꯕꯦꯇ꯭ꯔꯤ ꯃꯆꯥ ꯁꯣꯂꯔ ꯃꯆꯥ ꯑꯗꯨꯗ ꯐꯣꯟ ꯆꯥꯔꯖ ꯇꯧꯔꯒ ꯂꯩꯕꯅꯤꯗ
ꯑꯣ
ꯌꯥꯝ ꯇꯞꯄꯦ
ꯅꯪꯗꯤ ꯀꯩ ꯀꯩ ꯍꯣꯠꯅꯔꯤꯒꯦ ꯀꯣꯂꯦꯖ ꯀꯥꯔꯤꯕ꯭ꯔꯥ ꯅꯠꯇ꯭ꯔꯒ
ꯂꯣ ꯀꯣꯂꯦꯖ ꯇꯤ ꯂꯣꯏꯔꯦ ꯑꯃꯗꯤ ꯂꯣꯏꯔꯦ ꯍꯣꯠꯅ
ꯌꯥꯝ ꯑꯉꯥꯡ ꯑꯉꯥꯡ ꯑꯣꯏꯔꯤ ꯃꯥꯜꯂꯦꯀꯣ
ꯈꯪꯗꯦꯗ ꯆꯍꯤ ꯀꯨꯟꯗꯤ ꯍꯦꯜꯂꯦ ꯑꯉꯥꯡ ꯅꯠꯇ꯭ꯔꯦꯗ
ꯅꯪꯒꯤ ꯈꯣꯟꯖꯦꯟꯗꯣ ꯑꯉꯥꯡ ꯌꯥꯝ ꯃꯥꯟꯕ
ꯆꯍꯤ ꯀꯨꯟ ꯀꯨꯟ ꯑꯃ ꯀꯟꯃ ꯇ꯭ꯋꯦꯟꯇꯤ ꯋꯥꯟ
ꯑꯈꯣꯏꯗꯤ ꯌꯨꯝ ꯉꯟꯅ ꯄꯥꯟꯜꯎꯕꯒꯤ ꯑꯁ ꯍꯖꯤꯛꯇꯤ ꯋꯥꯔꯦ ꯍꯅ ꯄꯥꯒꯅꯨꯀꯣ
ꯄꯥꯜꯂꯣꯢꯗ ꯆꯥꯛ ꯊꯣꯡꯕꯒ ꯇꯜꯂꯤ
ꯎꯝ ꯗꯥ ꯑꯩ ꯑꯩ ꯑꯩ ꯌꯨꯝ ꯄꯥꯜꯂꯒꯦ ꯍꯥꯢꯅ ꯄꯥꯟꯕ ꯀꯅꯥꯁꯨ ꯂꯩꯇꯕꯅꯍꯦ ꯃꯥꯡꯒꯨꯝ ꯑꯅꯦꯝ ꯌꯨꯝ ꯄꯥꯟꯁꯦ
ꯎꯝ
ꯑꯗꯣ ꯏꯃꯥ ꯕꯕꯥꯗꯤ ꯂꯩꯔꯤꯕ꯭ꯔꯣ
ꯂꯩꯌꯦ ꯍꯣꯢ ꯑꯉꯥꯡꯗꯤ ꯂꯩꯔꯕꯣ ꯑꯗꯨꯗꯤ ꯅꯪ
ꯑꯁ ꯑꯉꯥꯡ ꯍꯣꯢ ꯑꯉꯥꯡ ꯑꯍꯨꯝ ꯁꯨꯔꯦ ꯏꯆꯥ ꯅꯨꯄꯤ ꯅꯨꯄꯤ ꯉꯥꯛꯇ ꯀꯣ ꯅꯨꯄꯤ ꯑꯍꯨꯝ ꯁꯨꯔꯦꯕ ꯑꯗꯣ ꯑ ꯑꯉꯥꯡ ꯃꯆꯦ ꯑꯅꯤꯗꯨꯗꯤ ꯁ꯭ꯀꯨꯜ ꯀꯥꯔꯒ ꯂꯩꯌꯦ ꯔꯦ ꯑꯃꯅ ꯀ꯭ꯂꯥꯁ ꯐꯣꯔ ꯑꯃꯅ ꯀ꯭ꯂꯥꯁ ꯋꯥꯟ
ꯑꯣ ꯌꯥꯝ ꯆꯥꯎꯋꯦꯅꯦ ꯑꯗꯨꯗꯤ
ꯍꯣꯢ ꯆꯍꯤ ꯇꯔꯥ ꯐꯥꯒꯗꯧꯔꯦ ꯑꯥ ꯏꯆꯥ ꯅꯨꯨꯄꯤ ꯑꯍꯟꯗꯨꯀꯣ
ꯎꯝ
ꯑꯩꯁꯨ ꯆꯍꯤ ꯀꯨꯟꯗ ꯌꯨꯝ ꯄꯥꯜꯂꯦꯕ ꯑꯗꯣ ꯑꯉꯥꯡ ꯑꯣꯢꯅ ꯌꯨꯝ ꯄꯥꯜꯂꯒ ꯌꯥꯝ ꯑꯉꯥꯡꯁꯨ ꯌꯥꯝ ꯊꯨꯅ ꯄꯣꯛꯄ ꯑꯗꯨꯒꯤ
ꯎꯝ ꯅꯣꯉꯣꯟ ꯑꯩꯈꯣꯢ ꯁꯦ ꯑꯃꯗꯨꯁꯨ ꯆꯍꯤ ꯀꯨꯟ ꯁꯨꯗ꯭ꯔꯤꯉꯩꯗ ꯌꯨꯝ ꯄꯥꯟꯕ ꯃꯥꯜꯂꯦ ꯑꯉꯥꯡ ꯑꯅꯤ ꯂꯩꯔꯦ ꯑꯗꯨꯁꯨ
ꯑꯣ ꯑꯗꯨꯗꯤ ꯆꯥꯎꯔꯝꯃꯅꯤ
ꯑꯃꯅ ꯀ꯭ꯂꯥꯁ ꯋꯥꯟ ꯀꯥꯔꯤ ꯑꯃꯅ ꯅꯖꯔꯤꯔꯣ ꯀꯦꯖꯤꯔꯣ ꯑꯣꯢꯔꯝꯅꯤ
ꯅꯨꯄꯤ ꯅꯨꯄꯤꯔꯥ ꯅꯨꯄꯥꯔꯥ
ꯅꯨꯄꯥ ꯑꯅꯤꯃꯛ
ꯍꯌꯦ ꯍꯧꯁꯤꯛꯀꯥꯟꯗꯤ ꯅꯨꯄꯤ
ꯍꯧꯖꯤꯛꯀꯥꯟꯗꯤ ꯅꯨꯄꯤ ꯄꯣꯛꯑꯗꯤ ꯅꯨꯄꯤ ꯉꯥꯛꯇ ꯑꯗꯨꯝ ꯄꯣꯛꯑꯦ ꯅꯨꯄꯥ ꯄꯣꯛꯑꯗꯤ ꯅꯨꯄꯥ ꯉꯥꯛꯇ ꯑꯗꯨꯝ ꯄꯣꯛꯑꯦ ꯅꯦ
ꯐꯔꯦ ꯀꯩꯅꯣ ꯅꯨꯄꯥꯁꯨ ꯐꯩ ꯅꯨꯄꯤꯁꯨ ꯐꯩ ꯑꯍꯟ ꯑꯉꯥꯡ ꯑꯍꯟꯗꯨꯗꯤ ꯁꯦꯟꯅꯕ ꯋꯥꯢꯌꯦꯕ
ꯑꯣ ꯃꯥꯅꯦ
ꯑꯃꯗꯨꯗꯤ ꯈꯔ ꯅꯨꯡꯉꯥꯢꯌꯦ ꯍꯥꯢꯗꯤ ꯑꯁ ꯌꯥꯝ ꯂꯝ ꯍꯦꯟꯕꯗꯣ ꯑꯉꯥꯡ ꯑꯍꯟꯗꯣ
ꯇꯧꯕꯅꯦ ꯇꯧꯕꯅꯦ ꯑꯩꯈꯣꯢꯁꯨ ꯑꯉꯥꯡ ꯑꯍꯟ ꯑꯣꯢꯕꯁꯦ ꯑꯉꯥꯡ ꯑꯍꯟ ꯑꯣꯢꯕꯁꯤ ꯌꯥꯝꯅ ꯁꯥꯊꯤꯕ ꯃꯥꯒꯤ ꯀꯩꯅꯣꯝꯃ ꯂꯩꯕꯅꯦ ꯑꯗꯨ ꯃꯤꯗꯥꯜ ꯑꯣꯢꯕꯁꯤꯅ ꯈꯔ ꯍꯥꯢꯕ ꯏꯟꯕꯀꯣ
ꯎꯝ ꯅꯪꯒꯤ ꯏꯁꯄꯤꯀꯔꯁꯦ ꯌꯥꯝ ꯅꯨꯡꯉꯥꯢꯇꯦꯀꯣ
ꯍꯣꯢ ꯑꯁ ꯑꯩꯒꯤ ꯐꯣꯟꯗꯣ ꯕꯦꯔꯥ ꯌꯥꯝ ꯇꯧꯕ ꯑꯗꯨꯒꯤ ꯑꯁ ꯋꯥ ꯐꯣꯟ ꯇꯧꯕ ꯈꯨꯗꯤꯡꯅ ꯑꯗꯨꯃꯥꯢꯅ ꯂꯣꯢꯅ ꯍꯥꯢꯅꯩ ꯅꯨꯡꯉꯥꯢꯇꯦ ꯍꯥꯢꯅꯀꯣ
ꯎꯝ ꯑꯃꯨꯛ ꯇꯥꯢ ꯑꯃꯨꯛ ꯇꯥꯗꯦ ꯇꯧꯋꯦꯕ
ꯍꯣꯢ ꯑꯗꯨꯃꯥꯏꯅ ꯇꯧꯕꯅꯦ ꯁꯤꯅ ꯄꯨꯕ ꯃꯥꯟꯗ꯭ꯔꯣ ꯑꯩꯒꯤ ꯈꯣꯟꯖꯦꯜꯗꯣ
ꯑꯗꯨꯅꯦ ꯐꯦꯟꯒꯤ ꯃꯅꯥꯛꯇꯒ ꯐꯝꯃ ꯃꯥꯜꯂꯦ
ꯑꯣ ꯑꯩ ꯐꯦꯟꯗꯣ ꯌꯥꯝ ꯂꯥꯞꯅꯗꯤ ꯊꯝꯃꯦ ꯑꯗꯣ ꯖꯣꯔꯣ ꯖꯣꯔꯣ ꯇꯥꯕ꯭ꯔꯣ꯫
ꯈꯪꯗꯦꯗ ꯅꯪ ꯒꯥꯔꯤꯗ ꯇꯣꯡꯕ ꯇꯥꯏꯞꯇ ꯐꯦꯡꯒꯤ ꯃꯔꯝ꯫
ꯑ ꯑꯗꯨ ꯑꯩꯒꯤ ꯐꯣꯟ ꯑꯣꯏꯔꯝꯅꯤ ꯑꯩꯒꯤ ꯏꯁꯄꯤꯀꯔꯗꯣ ꯅꯨꯡꯉꯥꯏꯇꯕ ꯑꯗꯨꯏꯅꯤ꯫
ꯎꯝ꯫ ꯇꯣꯉꯥꯟꯅ ꯆꯥꯔꯕꯣ꯫
ꯑꯦ ꯑꯩꯈꯣꯏꯗꯤꯁꯨ ꯇꯣꯉꯥꯟꯅ ꯆꯥꯕ ꯌꯥꯕ ꯅꯠꯇ꯭ꯔꯦ ꯑꯩꯈꯣꯏ ꯑꯩꯒꯤ ꯅꯨꯄꯥꯗꯣ
ꯑꯥ꯫
ꯃꯥ ꯃꯊꯟꯇ ꯑꯣꯏꯕꯒꯤꯀꯣ꯫ ꯑꯗꯨꯝ ꯏꯅꯦꯝꯕ ꯍꯣꯏ ꯑꯗꯨꯝ ꯂꯩꯅꯔꯅꯤ ꯑꯗꯨ ꯑꯗꯨ ꯑꯣꯏꯔꯁꯨ ꯍꯧꯖꯤꯛꯇꯤ ꯑꯗꯨꯝ ꯇꯣꯉꯥꯟ ꯂꯩꯌꯦ ꯍꯥꯏꯕꯗꯤ ꯑꯩ ꯅꯨꯄꯥꯗꯣ
ꯎꯝ꯫
ꯊꯕꯛ ꯁꯨꯔꯒ ꯂꯩꯕꯅꯤꯅꯀꯣ꯫
ꯑꯣ꯫
ꯑꯩꯈꯣꯏꯅ ꯑ ꯑꯉꯥꯡꯁꯤꯡ ꯁ꯭ꯀꯨꯜ ꯀꯥꯔꯒ ꯑꯩꯅ ꯁꯦꯟꯅꯔ ꯂꯩꯕ ꯌꯨꯝꯗ꯫
ꯎꯝ꯫
ꯅꯣꯏꯗꯤ ꯅꯆꯤꯟ ꯅꯅꯥꯎ ꯀꯌꯥꯔꯣ꯫
ꯑꯩꯈꯣꯏꯗꯤ ꯑꯩ ꯏꯇꯣꯝꯇꯅꯦꯗ꯫
ꯑꯁ ꯑꯗꯨꯗꯤ ꯃꯇꯣꯝꯇ ꯄꯣꯛꯆꯕꯤ ꯀꯥꯏꯅ꯫
ꯇꯧꯗꯃꯤꯗ ꯀꯩꯁꯨ꯫
ꯌꯥꯝ ꯅꯨꯡꯉꯥꯏꯅ
ꯇꯧꯗꯦ ꯇꯧꯗꯦ ꯌꯥꯝ ꯅꯨꯡꯉꯥꯢꯕ ꯅꯠꯇꯦ꯫
ꯅꯨꯡꯉꯥꯏꯅ ꯃꯇꯣꯝꯇ ꯄꯣꯛꯄ ꯃꯤꯁꯦ ꯌꯥꯝ ꯇꯧꯕꯅꯦ ꯐꯕꯅꯦ ꯃꯔꯥꯏꯕꯛ ꯫
ꯎ
ꯑꯗꯨ ꯑꯣꯏꯔꯁꯨ ꯃꯤ ꯃꯆꯥ ꯃꯆꯤꯟ ꯃꯅꯥꯎ ꯌꯥꯝꯕꯅꯤꯗꯤ ꯐꯗꯤ ꯐꯕꯅꯦꯀꯣ꯫
ꯐꯩꯌꯦ ꯍꯣꯏ ꯅꯪꯒ ꯋꯥꯔꯤ ꯁꯥꯕꯁꯤꯗꯤ ꯅꯣꯛꯇꯤ ꯅꯣꯛꯅꯤꯡꯉꯤꯍꯦ꯫ ꯑꯃꯨꯛ ꯇꯥꯏ ꯑꯃꯨꯛ ꯇꯥꯏꯗꯦ꯫
ꯑ ꯑꯗꯨꯃꯥꯏꯅ ꯇꯧꯕꯅꯦ ꯍꯣꯏ ꯑꯩ ꯑꯩꯒ ꯋꯥꯔꯤ ꯁꯥꯕ ꯂꯣꯏꯅꯃꯛ ꯑꯗꯨꯃꯥꯏꯅ ꯇꯧꯕꯅꯦ꯫
ꯎꯝ ꯅꯪꯅ ꯍꯥꯏꯕ ꯇꯥ ꯇꯥꯅꯕ ꯍꯣꯠꯅꯕꯗ
ꯍ
ꯑꯩꯒꯤ ꯈꯣꯟꯖꯦꯜ ꯇꯥꯅꯕ ꯍꯣꯠꯅꯕꯗ ꯊꯕꯛ ꯑꯃꯅꯤ ꯑꯁꯦꯡꯕ꯫
ꯑꯗꯨꯒꯅꯤ ꯍꯥꯏꯗꯤ ꯅꯪꯗꯤ ꯌꯨꯝ ꯄꯥꯟꯕ ꯆꯍꯤ ꯀꯌꯥ ꯁꯨꯔꯒꯦ꯫
ꯑꯩꯗꯤ ꯆꯍꯤ ꯇꯔꯥ ꯁꯨꯒꯗꯧꯔꯦ ꯑꯩ ꯑꯩ ꯍꯦꯛ ꯌꯨꯝ ꯄꯥꯟꯕꯥ ꯑꯥ ꯆꯍꯤꯗꯣ꯫
ꯎꯝ꯫
ꯑꯗꯨꯗꯒꯤ ꯏꯆꯥ ꯅꯨꯨꯄꯤ ꯑꯍꯟꯗꯣ ꯄꯣꯛꯄꯅꯦꯕꯀꯣ꯫
ꯑꯣ꯫
ꯑꯗꯨꯒꯤ ꯃꯥꯁꯨ ꯆꯍꯤ ꯑ ꯍꯟꯗꯛ ꯍꯟꯗꯛ ꯑꯣꯏꯔꯗꯤ ꯆꯍꯤ ꯃꯥꯄꯟ ꯁꯨꯔꯅꯤ꯫ ꯑꯩꯁꯨ ꯗꯤꯁ ꯢꯌꯥꯔꯅ ꯃꯄꯥꯟ ꯁꯨꯔꯦ ꯌꯨꯝ ꯄꯥꯝꯕꯁꯤꯀꯣ꯫
ꯑꯣ꯫ ꯑꯗꯨꯗꯤ ꯅꯦ ꯇꯨꯟ ꯑꯥ ꯅꯪꯒꯤ ꯅꯆꯥ ꯅꯨꯄꯤꯒ ꯅꯪꯒ ꯂꯩꯁꯥꯕꯤ ꯐꯥꯃꯤꯟ- ꯐꯥꯃꯤꯟꯅꯔꯣ
ꯑꯦ ꯀꯗꯥꯢꯗꯒꯤ ꯑꯩꯗꯤ ꯍꯟꯅꯨꯈ꯭ꯔꯦꯗ ꯑꯩꯗꯤ ꯎꯎꯪ ꯑꯁꯦꯡꯕ
ꯑꯗꯨꯁꯨ ꯑꯥ ꯑꯗꯨꯁꯨ ꯅꯨꯡꯉꯥꯏꯕꯅꯤ ꯍꯥꯏꯗꯤ ꯎꯪꯎꯪ ꯃꯤ ꯂꯩꯗꯅ ꯑꯥ ꯀꯩ ꯍꯥꯏꯅꯤ ꯇꯤꯟꯅꯕ ꯃꯝ ꯃꯃꯥꯒ ꯃꯆꯥ ꯁꯨꯃꯥꯏꯅ ꯂꯩꯁꯥꯕꯤ ꯑꯥꯁ ꯍꯥꯢꯕ ꯍꯩꯇ꯭ꯔꯦ
ꯑꯣ ꯑꯣ ꯇꯤꯟꯅꯕ ꯑꯗꯨꯝ ꯆꯥꯟꯅꯕꯗꯣ ꯑꯥ ꯑꯗꯨꯝ ꯃꯔꯨꯞꯒꯨꯝꯅ ꯇꯤꯟꯅꯕꯗꯣ
ꯑꯩꯗꯤ ꯑꯩꯗꯤ ꯆꯍꯤ ꯇ꯭ꯋꯦꯟꯇꯤ ꯅꯥꯏꯟ ꯁꯨꯔꯦ ꯊꯥꯔꯇꯤ ꯁꯨꯒꯗꯧꯔꯦ ꯑꯩꯁꯨ
ꯑꯣꯎꯪ
ꯅꯦꯛꯁ ꯏꯌꯥꯔ ꯊꯣꯛꯂꯗꯤ ꯆꯍꯤ ꯇꯣꯢꯟ ꯑꯥ ꯥꯔꯇꯤ ꯁꯨꯈ꯭ꯔꯅꯤ
ꯌꯥꯝꯗꯦꯗ
ꯌꯥꯝ ꯈꯪꯗꯦ
ꯌꯥꯝꯗꯦ ꯑꯈꯣꯏ ꯁ꯭ꯀꯨꯜ ꯀꯥꯔꯤꯉꯩꯗ ꯆꯍꯤ ꯀꯨꯟ ꯃꯉꯥ ꯁꯨꯔꯗꯤ ꯌꯨꯝ ꯄꯥꯜꯂꯅꯤ ꯀꯥꯏ ꯈꯜꯂꯤꯅꯤ
ꯑꯗꯨꯅꯦ ꯑꯩꯁꯨ ꯆꯍꯤ ꯀꯨꯟ ꯍꯦꯛ ꯐꯥꯔꯒ ꯌꯨꯝ ꯄꯥꯟꯕꯅꯦꯕꯀꯣ
ꯎꯪ
ꯍꯧꯖꯤꯛ ꯇ꯭ꯋꯦꯟꯇꯤ ꯅꯥꯏꯟ ꯁꯨꯔꯦ ꯑꯗꯣ ꯆꯍꯤ ꯃꯥꯄꯜꯗꯤ ꯂꯥꯛꯈ꯭ꯔꯦꯕ ꯑꯩꯗꯤ ꯌꯨꯝ ꯄꯥꯟꯕꯁꯦ ꯑꯥꯁ ꯆꯍꯤꯗꯣ ꯈꯥ ꯆꯠꯈꯤꯕ ꯈꯪꯍꯧꯗꯕꯅꯦꯗ
ꯎꯎꯪ ꯇꯧꯋꯦꯗ ꯑꯩꯁꯨ ꯍꯦꯛ ꯀ꯭ꯂꯥꯁ ꯇꯦꯟ ꯂꯣꯏꯕꯒ ꯆꯍꯤꯁꯦ ꯂꯣꯏꯕ ꯈꯪꯍꯧꯗꯦ
ꯑꯗꯨꯅꯦ ꯑꯗꯨꯃꯥꯏꯅ ꯇꯧꯋꯦꯕ ꯑꯗꯣ ꯑꯩꯈꯣꯏꯒꯤ ꯋꯥꯈꯜꯗꯨꯗꯤ ꯆꯍꯤ ꯆꯍꯤ ꯆꯍꯤ ꯀꯨꯟ ꯆꯍꯤ ꯀꯨꯟ ꯃꯪ ꯀꯨꯟ ꯑꯃ ꯑꯗꯨꯒꯨꯝꯕ ꯋꯥꯈꯜꯗꯣ ꯑꯥ ꯑꯗꯨꯝ ꯆꯍꯤꯅ ꯑꯥꯗ ꯆꯠꯈ꯭ꯔꯁꯨ ꯋꯥꯈꯜꯗꯤ ꯑꯍꯟ ꯑꯣꯏꯔꯛ ꯈ꯭ꯔꯦ ꯍꯥꯏꯕꯩ ꯋꯥꯈꯜꯗꯨ ꯁꯨꯡꯂꯩ ꯂꯩꯇꯕꯅꯦ
ꯎꯪꯎꯪ ꯐꯩꯗ
ꯅꯁꯥꯗꯨꯗꯤ ꯌꯥꯗ꯭ꯔꯦꯍꯦ
ꯐꯖꯔꯝꯒꯅꯤ ꯀꯩꯅꯣ ꯌꯥꯌꯥꯝ
ꯌꯥꯗ꯭ꯔꯦꯗ
ꯀꯩꯁꯨ ꯇꯧꯔꯝꯃꯣꯏ ꯐꯖꯔꯝꯒꯅꯤ
ꯅꯪꯁꯦ ꯁꯛ ꯐꯖꯔꯝ ꯀꯥ
ꯂꯣꯍꯥ